ꯎꯝ
ꯇꯥꯕ꯭ꯔꯣ
ꯇꯌꯦ
ꯑꯥ
ꯇꯥꯏꯌꯦ ꯇꯌꯦ
ꯑ ꯍꯣꯝꯖꯟꯕꯤ ꯁꯥꯟꯅꯁꯤꯔꯣ
ꯀꯔꯤ ꯄꯥꯎꯈꯣꯡ ꯆꯟꯂꯤꯅꯣ
ꯑꯩ ꯆꯟꯗꯔꯛꯀꯦꯅꯦ
ꯆꯂꯣ
ꯀꯔꯥ ꯅꯥꯟꯊ ꯀꯔꯥ ꯅꯥꯟꯊ ꯂꯐꯨ ꯀꯩꯅꯣ
ꯎꯝ ꯆꯨꯝꯃꯥꯛ ꯇꯧꯔꯦ ꯅꯪꯅꯦ
ꯍꯥꯏꯔꯛꯑꯣ ꯀꯔꯥ ꯅꯥꯟꯊ ꯀꯔꯥ ꯅꯥꯟꯊ ꯂꯐꯨ ꯀꯩꯅꯣ
ꯀꯔꯥ ꯅꯥꯟꯊ ꯀꯔ ꯥ ꯅꯥꯟꯊ ꯂꯐꯨ ꯀꯔꯤꯅꯣꯕ ꯂꯐꯨ ꯂꯐꯨ
ꯂꯐꯨ ꯅꯠꯇꯦ ꯊꯥꯎ ꯇꯩꯕ ꯂꯐꯨ ꯆꯠꯂꯣ
ꯍꯅꯨꯕꯤ ꯖꯣꯝꯖꯣꯝ ꯀꯥꯡꯈꯟ ꯀꯩꯅꯣ
ꯀꯥꯒꯟ ꯈꯥꯡꯉꯦꯀꯣ ꯑꯩꯗꯤ
ꯎꯝ
ꯁꯨꯝꯃꯛꯄ꯭ꯔꯥ ꯐꯪꯒꯅꯤꯍꯨꯛ ꯆꯠꯂꯛꯀ ꯀ ꯐ ꯑ ꯅꯨꯄꯥ ꯅꯨꯄꯤꯅ ꯅꯨꯄꯥꯁꯤꯅ ꯁꯨꯃꯥꯏꯅ ꯅꯨꯡꯁꯤꯌꯦꯕꯀꯣ ꯑꯗꯨꯒ ꯁꯨꯃꯥꯏꯅ ꯅꯨꯄꯤꯗꯨꯅ ꯁꯨꯃꯥꯏꯅ ꯍꯥꯏꯕ ꯑꯩ ꯅꯨꯡꯁꯤꯔꯗꯤ ꯑꯩꯈꯣꯏ ꯁꯤꯠ ꯏꯕ꯭ꯔꯥ ꯌꯨꯝ ꯕ꯭ꯔꯥ ꯑꯗꯨ ꯂꯥꯛꯑꯣ ꯍꯥꯏꯕ ꯀꯣ
ꯎꯝ
ꯅꯨꯄꯥꯁ ꯂꯥꯛꯑꯦꯕ ꯅꯨꯃꯤꯗꯥꯡꯁꯤꯗ ꯑꯗꯨꯒ ꯑꯁ ꯁꯨꯃꯥꯏꯅ ꯅꯨꯄꯤꯗꯨꯅ ꯍꯥꯏꯔꯛꯄ ꯃꯩꯁꯦ ꯃꯨꯠꯂꯒꯗꯤꯀꯣ ꯑꯩꯁꯦ ꯂꯩꯔꯝꯃꯣꯏꯕ ꯃꯩꯁꯦ ꯉꯥꯜꯂꯒꯗꯤ ꯑꯩ ꯂꯩꯔꯅꯤꯑꯕ ꯁꯨꯃꯥꯏꯅꯀꯣ ꯎꯄꯥꯥꯏꯁꯦ ꯂꯥꯛꯄꯗ ꯑꯃꯨꯛ ꯃꯨꯠ ꯑꯃꯨꯃꯝ ꯑꯃꯨ ꯃꯨꯠ ꯑꯃꯃꯝ ꯑꯃꯨꯛ ꯃꯨꯠ ꯑꯃꯨꯃꯝꯇ ꯂꯩꯒ ꯂꯩꯇ꯭ꯔꯥ ꯍꯥꯥ
ꯂꯩꯇꯦ
ꯀꯃꯥꯏ ꯈꯪꯏꯅꯣꯕ ꯍꯥꯏꯔꯛꯎꯅꯦ
ꯆꯨꯝꯃꯝꯃꯅꯤ ꯑꯩꯅ
ꯆꯨꯝꯕꯔꯤ ꯆꯨꯝꯃꯦ ꯑꯣ ꯀꯃꯥꯏꯅ ꯍꯥꯏꯔꯣ ꯈꯪꯉꯤꯗꯣ
ꯃꯥꯒꯤ ꯒꯥꯔꯤꯒꯤ ꯂꯥꯏꯠꯇꯨꯅ ꯑꯃꯨꯛ ꯊꯥꯟ ꯑꯃꯨꯛ ꯃꯨꯠ ꯑꯃꯨꯛ ꯊꯥꯟ ꯑꯃꯨꯛ ꯃꯨꯠ ꯇꯧꯔꯤꯕ
ꯑꯩ ꯊꯥꯟꯕ ꯍꯥꯏꯗꯤꯀꯣ ꯑꯃꯨ ꯃꯨꯠ ꯑꯃꯨ ꯃꯝ ꯑꯃꯨ ꯃꯨꯠ ꯃꯨꯠ ꯑꯃꯝ ꯑꯃꯨ ꯃꯨꯠ ꯑꯃꯨ ꯃꯝ ꯍꯥꯏꯕꯀꯣ
ꯑꯗꯨꯒꯥ ꯔꯤꯁꯇꯔꯠꯇꯣ ꯉꯪꯉꯥꯗꯤ ꯃꯩꯗꯣ ꯉꯥꯡꯈꯠꯂꯣꯏꯗ꯭ꯔꯣ
ꯑꯗꯨꯒꯤ ꯅꯠꯇꯦꯃꯦ ꯅꯪꯅ ꯑꯟꯁꯔꯕꯨꯗꯤ ꯆꯨꯝꯃꯦꯕ
ꯑꯗꯨ ꯀꯃꯥꯏꯅꯅ ꯍꯥꯏꯔꯛꯑꯣꯅꯦ ꯑꯗꯨꯗꯤ
ꯑꯁ ꯑꯩꯅ ꯑꯃꯨ ꯑꯃꯨ ꯃꯨꯠꯄꯒ ꯃꯟꯕꯒ ꯆꯞ ꯃꯥꯟꯅꯗ꯭ꯔꯣ
ꯀꯩ ꯃꯨꯠꯄꯒ ꯃꯝꯕꯒꯔꯤ ꯆꯞ ꯃꯥꯟꯅꯩꯕ
ꯃꯨꯠꯁꯨ ꯃꯨꯠꯂꯦ ꯃꯝꯁꯨ ꯃꯝꯃꯦ ꯑꯗꯨ ꯃꯥꯟꯅꯗ꯭ꯔꯣ ꯑꯗꯨꯗꯣ ꯑꯩꯗꯤ ꯑꯃꯨꯛ ꯑꯃꯨꯃꯨꯛ ꯑꯃꯨꯛ ꯃꯨꯠ ꯑꯃꯨꯛ ꯉꯥꯟ ꯍꯥꯏꯕ ꯅꯠꯇꯦꯕ ꯑꯃꯨꯛ ꯃꯝ ꯑꯃꯨꯛ ꯃꯨꯠ ꯑꯃꯨ ꯃꯝ ꯑꯃꯨꯛ ꯃꯨꯠ ꯑꯃꯣ ꯑꯃ ꯑꯃꯥꯏꯕ
ꯐꯖꯅ ꯇꯥꯒꯗꯅꯤ ꯅꯪ ꯑꯃꯨꯛ ꯆꯠꯂꯑꯣ
ꯍꯩꯇꯦꯗꯩꯕ ꯈꯨꯝꯁꯟꯂꯒ
ꯍꯩꯇꯦ ꯑꯥ ꯄꯈꯣꯡꯁꯦ ꯀꯩ ꯆꯟꯁꯤꯒꯦ ꯇꯣ ꯑꯥ ꯆꯤꯡ ꯆꯁꯤꯡ ꯑꯅꯤ ꯀꯛꯇ ꯃꯣꯏꯕꯨꯡ ꯍꯣꯡ ꯑꯣꯏꯔ
ꯃꯣꯏ ꯊꯣꯛꯄ
ꯁꯤꯡ ꯑꯅꯤ ꯀꯛꯇꯒꯤ ꯒꯥꯔꯤ ꯑꯉꯧꯕ ꯊꯧꯗꯔꯛꯄ ꯀꯩꯅꯣ
ꯎ ꯅꯞ ꯇꯥꯕ
ꯈꯪꯉꯤꯅ ꯌꯥꯝꯅ ꯁꯤꯡ ꯑꯅꯤ ꯀꯛꯇꯒꯤ ꯒꯥꯔꯤ ꯑꯉꯥꯡꯕ ꯑꯃ ꯊꯧꯇꯣꯔꯛꯄ ꯀꯩꯅꯣ
ꯅꯍꯤ ꯇꯥꯕ
ꯆꯤꯡ ꯑꯅꯤ ꯀꯥꯔꯛꯇꯒꯤ ꯌꯦꯜꯂꯣ ꯀꯥꯔ ꯑꯃ ꯊꯧꯗꯔꯛꯄ ꯀꯩꯅꯣ
ꯃꯊꯤ ꯍꯥꯏꯔꯛꯄ
ꯊꯤꯌꯥꯝ ꯆꯥꯕ ꯊꯤ ꯁꯛ ꯌꯥꯝ ꯆꯥꯕ ꯊꯤꯌꯥꯝ ꯍꯥꯏꯕ ꯍꯥꯏꯗꯣ ꯑꯗꯨꯅꯤ ꯈꯪꯉꯦꯅ
ꯁꯤ ꯆꯥꯛ ꯆꯥꯛ ꯌꯥꯝ ꯆꯥꯕꯒꯤ ꯌꯥꯎꯕ꯭ꯔꯥ ꯍꯥꯏꯁꯦ
ꯅꯠꯇꯦ ꯁꯨꯝ ꯍꯥꯏꯕꯩ ꯋꯥꯅꯦꯗ ꯆꯥꯛ ꯌꯥꯝ ꯆꯥꯁꯤꯟꯂꯒ ꯊꯤ ꯌꯥꯝ ꯐꯥꯏꯗꯅ ꯑꯗꯨꯒꯤ
ꯑꯩ ꯍꯥꯏꯔꯛꯀꯦꯅꯦ ꯑꯩ ꯑꯃꯨꯛ ꯆꯟꯂꯛꯀꯦꯅꯦ꯫ ꯁꯣꯝ ꯅꯀꯟꯗ ꯆꯤꯡ ꯑꯃ ꯂꯩꯕ꯫ ꯆꯤꯡ ꯑꯉꯝꯕ ꯑꯉꯝꯕ ꯑꯃ꯫
ꯑꯥ꯫
ꯑꯁꯣꯝ ꯅꯥꯀꯟꯗ ꯆꯤꯡ ꯑꯉꯝꯕ ꯑꯃ ꯂꯩꯕ꯫
ꯎꯝ꯫
ꯑꯗꯨꯗꯒꯤ꯫ ꯀꯩꯅꯣ ꯁꯪꯒꯣꯜ ꯑꯅꯤꯁꯦ ꯊꯧꯗꯅꯔꯛꯄ꯫
ꯁꯒꯣꯜ ꯑꯅꯤ ꯅꯠꯇꯕ ꯁꯟꯒ ꯁꯒꯣꯜꯒ ꯅꯠꯇꯕ꯫
ꯁꯪꯒꯣꯜ ꯑꯅꯤꯁꯦ ꯑꯗ ꯀꯔꯝꯕꯅꯣ ꯃꯆꯤ ꯇꯦꯛꯀꯅꯤ꯫
ꯑꯗꯨꯃꯥꯏ ꯍꯥꯏꯕꯗꯣ ꯁꯣꯏꯔꯦ꯫
ꯑꯗꯣ ꯍꯥꯏꯔꯛꯎꯅꯦ ꯑꯩꯅ ꯍꯪꯉꯤꯁꯦ ꯆꯞ
ꯁꯪꯒꯣꯜ ꯑꯅꯤ ꯃꯆꯤ ꯌꯥꯎ ꯁꯒꯣꯜꯁꯦ ꯃꯆꯤ ꯌꯥꯎꯅꯔꯕꯣ ꯍꯥꯏꯁꯦ ꯑꯩ ꯉꯛꯑꯦꯍꯦ꫰꫰
ꯀꯩ ꯃꯆꯤ ꯌꯥꯎꯕ ꯌꯥꯎꯗꯕ ꯀꯔꯝꯕ ꯇꯦꯛꯇꯣꯏꯅꯣ ꯍꯥꯏꯔꯛꯑꯣ꯫
ꯑꯥꯏ ꯀꯩꯁꯨꯨꯝ ꯇꯦꯛꯑꯣꯏꯌꯦ ꯁꯒꯣꯜ ꯑꯅꯤꯕꯨ ꯁꯒꯣꯜꯕꯨ ꯃꯆꯤ ꯄꯥꯟꯕ꯭ꯔꯣ꯫
ꯀꯩꯅꯣ ꯅꯪꯅ ꯅꯪꯅꯒ ꯀꯩꯅꯣ ꯑꯣꯏꯅ ꯇꯧꯁꯜꯂꯛꯏꯗꯨꯅ ꯀꯩꯒꯤ꯫
ꯁꯒꯣꯜꯕꯨ ꯑꯆꯤ ꯄꯥꯟꯕ꯭ꯔ ꯍꯥꯏꯕꯅꯤꯗ ꯅꯪ ꯄꯥꯎꯈꯨꯝꯗꯨ ꯌꯥꯗꯦꯗ꫰꫰
ꯁꯤꯁ ꯍꯩꯄꯥ ꯈꯨꯁꯥꯗꯤ꯫ ꯑꯗꯨꯗꯤ ꯑꯗꯨꯗꯤ ꯉꯥꯏꯈꯣꯅꯦ꯫
ꯄꯨꯈ꯭ꯔꯤ ꯑꯄꯥꯛꯄ ꯑꯃꯒꯤ ꯃꯌꯥꯏꯗ ꯃꯌꯥꯏ ꯆꯞ ꯆꯥꯅ꯫
ꯎꯔꯣꯛ ꯑꯃ ꯇꯣꯡꯕ꯫
ꯀꯩ ꯇꯣꯡꯕ ꯑꯪꯒꯨꯔ ꯑꯃ꯫
ꯎꯔꯣ ꯎꯔꯣ꯫ ꯎ ꯑꯃ ꯃꯌꯥꯏ ꯆꯞ ꯆꯥꯅ ꯎ ꯑꯃ ꯈꯤꯟꯕ꯫ ꯑꯗꯨꯏ ꯃꯊꯛꯇ ꯎꯔꯣ ꯑꯃ ꯇꯣꯡꯕ ꯑꯗꯨ ꯀꯩꯅꯣ ꯍꯥꯏꯔꯛꯑꯣ꯫
ꯎꯝ ꯍꯤ꯫
ꯁꯤꯁ ꯂꯥꯜꯂꯦ ꯕꯣꯗꯣꯟꯅꯦ ꯕꯣꯗꯣꯟ꯫
ꯗꯣꯟ꯫
ꯄꯨꯗꯣꯟ꯫
ꯀꯩꯕ꯫
ꯄꯨꯗꯣꯟ ꯅꯪ ꯈꯪꯗ꯭ꯔꯣ ꯄꯨꯗꯣꯟꯗꯣ꯫
ꯀꯩꯗꯣꯗꯣꯟ ꯀꯩꯗꯣꯗꯣꯟꯕꯨ
ꯃꯩ ꯊꯥꯟꯅꯤ ꯉꯥꯏ ꯄꯨꯗꯣꯟꯗꯨ꯫
ꯑꯣ ꯄꯨꯗꯣꯟ ꯈꯪꯖ ꯂꯥꯛꯆꯗꯦꯍꯦ ꯏꯕꯣ꯫ ꯈꯪꯖ ꯂꯥꯛꯆꯗꯦ ꯈꯪꯖ ꯂꯥꯛꯆꯗꯦ꯫ ꯑꯩꯈꯣꯏ꯫
ꯑꯗꯨ ꯑꯣꯏꯇꯥꯔꯗꯤ ꯏꯁꯩ ꯈꯟꯕꯤ ꯁꯥꯟꯅꯁꯤꯅꯦ ꯏꯁꯩ ꯈꯟꯕꯤ꯫
ꯏꯁꯩ ꯈꯟꯕꯤꯌꯦ ꯅꯪ ꯍꯥꯟ ꯈꯜꯂꯣꯅꯦ꯫
ꯑꯥꯔꯅ ꯍꯧꯕ ꯏꯁꯩ ꯁꯛꯂꯥꯛꯑꯣꯅꯦ꯫
ꯏꯁꯩ ꯁꯛꯂꯣꯕ ꯑꯦ꯫ ꯁꯨꯃꯥꯏ ꯍꯥꯏꯁꯤꯅꯦ ꯑꯥ ꯃꯌꯦꯛꯁꯦ ꯑꯦ ꯕꯤ ꯁꯤ ꯂꯩꯗꯅ ꯑꯗꯨꯗꯣ ꯑꯍꯧ ꯄꯨꯅꯍꯧ ꯑꯗꯨꯅ ꯍꯧꯕ ꯏꯁꯩ꯫
ꯑꯗꯨꯗꯤ ꯁꯤꯡꯒꯔ ꯃꯃꯤꯡ ꯍꯥꯏꯔꯒ ꯏꯁꯩꯒꯤ ꯁꯛꯄꯤꯁꯦ ꯑꯁ ꯁꯥꯟꯅꯁꯤꯅꯦ꯫
ꯁꯤꯡꯒꯔ ꯃꯃꯤꯡꯗꯤ ꯈꯪꯉꯣꯏꯍꯦ꯫
ꯈꯪꯗ꯭ꯔꯣ ꯍꯥꯏꯖꯦ꯫
ꯈꯪꯗꯦ ꯏꯁꯩꯒꯤ ꯑꯣꯖꯥꯁꯦ
ꯑꯑꯑ ꯍꯥꯏꯔꯛꯑꯣꯅꯦ ꯍꯥꯏꯔꯣꯑꯣꯅꯦ
ꯏꯁꯩ ꯃꯃꯤꯡꯁꯦ ꯑꯦꯁ ꯅꯥꯎꯕ ꯁꯥ ꯍꯥꯏꯂꯛꯑꯣ
ꯑꯦꯁ ꯅ ꯍꯧꯕ
ꯑꯥ
ꯁꯝꯕ꯭ꯔꯩ ꯃꯅꯥꯒꯤꯁꯤꯡ ꯀꯔꯤ
ꯁꯪꯕ꯭ꯔꯩ ꯃꯅꯥꯒꯤ ꯆꯤꯡꯍꯤꯅ ꯅꯨꯔꯥꯕꯤ ꯍꯥꯏꯕ ꯅꯠꯇ꯭ꯔꯣ
ꯍꯣꯏ ꯁꯝꯕ꯭ꯔꯩꯃꯅꯒꯤ ꯆꯦꯡꯍꯤꯅ ꯅꯨꯔꯕꯤ ꯆꯗ
ꯅꯪ ꯅꯪꯒꯤ ꯑꯃꯨꯛꯛꯇꯧ ꯅꯪꯒꯤ ꯃꯥꯏꯔꯣꯅꯦ
ꯑꯗꯨꯗꯤ ꯑꯥꯔꯅ ꯍꯧꯕ ꯁꯛꯂꯛꯑꯣꯅꯦ ꯑꯥꯔꯅ ꯍꯧꯕ ꯎꯝ
ꯑꯥꯅꯧꯕꯁꯦ ꯔꯥꯁꯤꯅ ꯈꯔꯖꯏꯗ ꯁꯝꯕꯔꯨꯁꯦ ꯀꯔꯤ ꯆꯤꯝꯕꯥꯜ ꯃꯌꯥꯒꯤ ꯁꯝ꯭ꯔꯨꯅ ꯀꯥꯏ ꯍꯥꯏꯕ꯭ꯔꯥ ꯀꯔꯤ ꯑꯃ
ꯂꯥꯂꯦ ꯂꯥꯂꯦ ꯑꯇꯣꯕ ꯃꯥ ꯁꯤ ꯗꯤꯝꯄꯜꯅ ꯈꯔꯖꯏꯗꯏꯗꯅ ꯍꯧꯔꯦ ꯑꯗꯨꯗꯤ
ꯍꯣꯏ ꯆꯨꯝꯃꯦ ꯁꯝꯕꯨꯗ ꯈꯔ ꯆꯠ ꯆꯠꯁꯤꯁꯦ ꯑꯥꯅ ꯍ ꯍꯥꯏꯝ ꯅꯠꯇ꯭ꯔꯣ
ꯎꯝ
ꯑꯁꯤꯅ ꯌꯣꯝꯂꯅꯕ ꯀꯥꯏ ꯑꯦ ꯁꯤ ꯄꯥꯏꯗꯧꯅꯦ ꯑꯥꯝ ꯑꯥꯔꯅ ꯍꯧꯕꯁꯦ ꯑ ꯈꯪꯗ꯭ꯔꯦ
ꯑꯗꯨꯗꯤ ꯑꯃ ꯑꯃꯨꯛ ꯍꯥꯏꯔꯛꯀꯦꯅꯦ
ꯑꯥꯔꯅ ꯍꯨꯕꯗꯨ ꯅꯪ ꯈꯪꯉꯗꯤ ꯁꯛꯂꯛꯑꯣꯅꯦ ꯈꯪ ꯑꯈꯛ ꯑꯦꯅ ꯍꯧꯕꯥ
ꯎꯝ
ꯑꯥꯔꯥ ꯇꯧꯕꯗꯣ ꯍꯪꯕ꯭ꯔꯥ ꯑꯗꯨꯗꯣ
ꯑ ꯔꯥꯗꯤ ꯌꯥ ꯃꯈꯥ ꯁꯛꯂꯛꯑꯣ ꯀꯩꯅꯣ
ꯏꯗꯒꯤ ꯑꯣꯏꯖꯒꯦ ꯑꯩ ꯑꯥ ꯔꯥ ꯗꯤꯌꯥ ꯍꯥ ꯌꯥꯔꯦ ꯌꯥꯔꯦ ꯌꯥꯔꯦ ꯑꯦ ꯃꯍ ꯍꯥꯏꯔꯛꯔꯣ ꯕꯤꯍꯤꯅ ꯆ ꯕꯤꯍꯤꯅ
ꯕꯤꯍꯤꯅ ꯍꯧꯕꯥ ꯂꯩꯇꯦ
ꯅꯣꯏ ꯚꯤꯍꯤꯒ
ꯇꯂ ꯇꯂ ꯔꯤ ꯔꯦꯒꯨ ꯎꯔꯒꯂ ꯆꯄ ꯆ ꯄꯆ ꯃ ꯃꯂ ꯂꯤꯕꯤ ꯂꯤꯕꯤ ꯅꯪꯄꯗ ꯅꯨꯖꯥ ꯅꯥ꯫ ꯗꯕꯗꯦꯕꯗꯦꯕ ꯒ
ꯏꯁꯩ ꯃꯇꯤꯦꯛ ꯃꯇꯤꯦꯛ ꯁꯛꯅꯁꯦ ꯌꯥꯝ ꯁꯛꯑꯗꯤ ꯌꯥꯔꯣꯏ ꯀꯣꯄꯤꯔꯥꯏꯁ ꯒꯥꯏꯗ ꯂꯥꯛꯑꯅꯤ ꯀꯥꯏꯁꯤ ꯃꯥꯏꯔꯛꯑꯣ
ꯗꯣꯏꯇꯥꯗꯤ ꯑꯦꯝ ꯅ ꯍꯧꯕ ꯁꯛꯂꯣꯑꯣꯅꯦ
ꯑꯦꯟꯅ
ꯑꯦꯝ ꯑꯦꯝ
ꯑꯦꯟ ꯑꯦꯝꯍꯥꯏꯔꯣ ꯑꯦꯝꯍꯥꯏꯔꯣ ꯑꯦꯟ ꯍꯥꯏꯥꯔꯣ
ꯃꯦꯡꯒꯣꯒꯤ ꯑꯦꯝ
ꯀꯩꯕ ꯃꯦꯡꯒꯣꯒꯤ ꯑꯦꯝꯗꯣ ꯑꯦꯝ
ꯎꯝ
ꯑꯦꯝꯅ ꯍꯧꯕꯖꯦ ꯎꯝ ꯑꯩ ꯈꯜꯂꯛ ꯀꯣ ꯉꯥꯍꯥꯛ ꯑꯦꯝꯅ ꯍꯧꯕ ꯀꯔꯤ ꯀꯔꯤ ꯂꯩꯖꯥꯠꯅꯣ ꯏꯁꯩꯗ ꯑꯦꯝꯅ ꯍꯧꯕ ꯑꯦꯝꯅ ꯍꯧꯕꯖꯤ ꯎꯝ ꯈꯪꯗ꯭ꯔꯦ ꯈꯪꯗꯦ ꯏꯇꯨ
ꯑꯩ ꯁꯛꯂꯛꯎꯔꯣ
ꯁꯛꯂꯛꯑꯣꯅꯦ
ꯃꯌꯥꯔꯥ ꯃꯌꯥꯔꯥ ꯁꯛꯂꯣꯟ
ꯃꯄꯨꯕꯤ ꯃꯌꯥꯔꯥ ꯈꯪꯉꯦ ꯈꯪꯉꯦ ꯑꯩ ꯑꯃꯨꯛ ꯍꯥꯏꯔꯣꯔꯣ
ꯎꯝ
ꯌꯨꯗꯧꯕ ꯁꯛꯂꯛꯑꯣꯅꯦ ꯌꯨ ꯅ ꯍꯧꯕ
ꯀꯤꯔꯦꯗꯥ
ꯌꯨꯅ ꯍꯧꯕ ꯌꯨꯅ ꯍꯧꯕ
ꯌꯨ ꯅꯪ ꯀꯩꯗꯧ ꯂꯩꯔꯝꯃꯤ
ꯎꯝ ꯌꯥꯏ ꯑꯗꯨ ꯌꯥꯏ ꯎꯃꯠ ꯅꯪ ꯑꯃ ꯍꯥꯏꯔꯣꯅꯦ ꯅꯪ ꯑꯃꯨꯛ
ꯑꯗꯣꯏꯇꯥꯔꯗꯤ ꯇꯤꯅ ꯍꯧꯕ ꯂꯥꯎꯅꯦ ꯇꯤꯅ
ꯇꯤꯅ ꯍꯧꯕ
ꯎꯝ
ꯇꯤꯅ ꯍꯧꯕꯖꯦ ꯁꯤꯡ ꯇꯅꯠꯇꯦ ꯖꯥꯠꯇꯦ ꯇꯤꯅ ꯍꯧꯕ ꯅꯪꯅ ꯑꯦ ꯅꯠꯇꯦ ꯅꯪ ꯅꯠꯇꯦ ꯁꯣꯏꯕꯅꯤ ꯁꯣꯏꯕꯅꯤ ꯑ ꯇꯤꯅꯧꯖꯦ ꯎꯝ ꯑꯁꯁ꯭ꯌꯥ ꯈꯪꯗ꯭ꯔꯦ ꯇꯤꯅ ꯍꯧꯕꯖꯤꯕꯣ ꯇꯤꯅ ꯍꯧꯕ ꯈꯪꯗ꯭ꯔꯦ ꯁꯛꯂꯛꯑꯣꯅꯦ ꯅꯪ ꯈꯪꯉꯗꯤ ꯊꯨꯛꯑꯣ
ꯇꯝꯐꯥ ꯇꯝꯐꯥ ꯇꯝꯐꯥ ꯏꯕꯦꯝꯃꯥ ꯊꯝꯃꯣꯏ ꯑꯩꯒꯤ ꯔꯥꯅꯤꯌꯣ
ꯑꯩ ꯑꯃꯨꯛ ꯍꯥꯏꯔꯛꯑꯣꯔꯣ
ꯎꯝ
ꯅꯪ ꯑꯃꯨꯛꯀ ꯍꯥꯏꯔꯛꯑꯣꯅꯦ
ꯅꯪ ꯍꯥꯏꯔꯛꯑꯣꯅꯦ
ꯑꯩꯅ
ꯎꯝ
ꯄꯤꯅ ꯍꯧꯕ ꯑꯃ ꯁꯛꯂꯛꯑꯣꯅꯦ
ꯄꯤ
ꯍꯣꯏ ꯄꯤꯅ ꯍꯧꯕ
ꯎꯝ
ꯄꯤꯅꯍꯧꯕꯥ
ꯈꯪꯗ꯭ꯔꯕꫭ
ꯈꯪꯗ꯭ꯔꯦ
ꯑꯩ ꯁꯛꯂꯛꯔꯣꯔꯣ ꯄꯥꯈꯪ ꯊꯃꯣꯏ ꯅꯨꯡꯁꯤ ꯗꯤ ꯏꯐꯨ ꯐꯥꯎꯔꯛꯂꯦ ꯂꯩꯇꯥꯐꯝ ꯈꯪꯗ꯭ꯔꯦ ꯀꯉꯥꯎꯅꯔꯦ ꯃꯤꯀꯨꯞ ꯈꯨꯗꯤꯡ ꯄꯨꯡꯖꯥ
ꯌꯥꯔꯦ ꯑꯗꯨ ꯑꯣꯏꯇꯥꯔꯗꯤꯅꯦ ꯑꯩ ꯅꯪ ꯅꯪ ꯑꯃꯨꯛ ꯍꯥꯏꯔꯛꯑꯣ
ꯃꯥꯏꯔꯣꯏꯔꯣ ꯑꯥ ꯌꯦꯜꯅꯥꯎꯧꯕ ꯑꯃ ꯆꯠꯂꯨꯅꯤ ꯑꯦꯜꯅꯥꯧꯕ
ꯑꯦꯜꯅ ꯍꯧꯒ
ꯍꯣꯏ ꯑꯦꯜꯅ ꯍꯧꯕ
ꯑꯦꯜ ꯏꯜ
ꯂꯥꯛꯂꯨ ꯑꯩꯒꯤ ꯏ ꯅꯥꯛꯇ ꯐꯝꯂꯨ ꯑꯩꯒꯤ ꯏꯅꯥꯛꯇ ꯅꯤꯡꯁꯤ ꯅꯨꯡꯁꯤꯕ ꯋꯥꯔꯤ ꯁꯥꯔꯁꯤ
ꯕꯤꯅ ꯍꯕꯂꯅꯤꯕꯤꯅꯕꯤꯅ
ꯑꯃ ꯍꯥꯏꯔꯣꯅꯦ
ꯕꯤꯅꯕ
ꯕꯤꯅꯋꯥ
ꯎꯝ
ꯕꯤꯅ ꯍꯧꯕꯁꯦ ꯑꯥ ꯕꯤꯅ ꯍꯧꯕꯁꯦ ꯀꯔꯤ ꯄꯤꯅ ꯍꯧꯕꯁꯦ ꯥꯕꯥꯔꯀꯥ ꯕꯥꯔꯀꯥ ꯈꯂꯦꯅꯣꯇꯥ ꯑꯦ ꯅꯠꯇꯦ ꯭ꯔꯥꯖꯤꯜ ꯑ ꯀꯔꯤ ꯕꯤꯅ ꯍꯧꯕꯁꯦ ꯕꯥ ꯄꯤꯅꯋꯥ ꯑꯍꯕꯤꯅꯣ ꯈꯪꯗꯦꯕꯣ
ꯕꯖꯥꯔ ꯗ ꯕꯨꯝ ꯕꯨꯝ ꯕꯣꯝ ꯕꯣꯝ ꯄꯣꯈꯥꯏꯔꯦ ꯃꯌꯥꯝꯅ ꯋꯥ ꯋꯥ ꯋꯥ
ꯋꯥ ꯋꯥ ꯂꯥꯎꯅꯔꯦ ꯑꯇꯣꯞ ꯑꯇꯣꯞꯄ ꯑꯩ ꯍꯥꯏꯔꯛꯎꯔꯣ
ꯍꯥꯏꯔꫭꯅꯦ
ꯑ ꯀꯔꯤ ꯔꯥ ꯀꯔꯤꯅꯅꯥꯍꯎꯕ ꯀꯔꯤ
ꯅꯪ ꯑꯥꯔꯅ ꯍꯧꯕ ꯍꯥꯏꯈ꯭ꯔꯕꯣ
ꯑꯔꯋꯥ
ꯎꯝ
ꯔꯥ ꯑꯥꯔꯅ ꯍꯧꯕ ꯑꯃ ꯍꯥꯏꯒ꯭ꯔꯗꯨꯗꯤ
ꯅꯪ ꯍꯥꯏꯕ ꯅꯪꯅ
ꯍꯥꯏꯗꯦ ꯑꯣ ꯑꯣ ꯅꯥꯍꯧꯕ ꯑꯝꯍꯥꯏꯔꫭ
ꯑꯣꯅꯥ
ꯍꫭꯏ
ꯑꯣꯏꯏꯈꯤꯕꯈꯤꯕ ꯌꯥꯏ ꯅꯪꯁ ꯃꯤꯒꯤꯦ ꯂꯩꯍꯧꯔꯕ ꯌꯥꯏ ꯑꯩꯁꯨꯨꯡ
ꯅꯃꯥꯏꯔꯣꯅꯦ ꯅꯨꯡꯉꯥꯏꯔꯣ
ꯎꯝ ꯀꯔꯤ ꯑꯗꯨ ꯑꯣꯏꯇꯥꯔꯗꯤ ꯑꯁ ꯌꯥꯔꯗ ꯇꯣꯛꯑꯁꯦ ꯋꯥꯔꯦ ꯁꯤꯁꯦ ꯁꯥꯟꯅꯅꯤꯡꯗꯦ
ꯑꯃ ꯑꯃ ꯑꯃ ꯍꯥꯏꯔꯝꯃꯣꯅꯦ
ꯌꯥꯔꯦ ꯍꯌꯦꯡꯋꯥꯏꯒꯤꯡ ꯆꯧꯖꯤꯔꫭ
ꯂꯥꯁ ꯂꯥꯁ ꯂꯥꯁ ꯃꯥꯏ ꯑꯃ ꯋꯥꯛꯀꯤꯡ ꯆꯠꯀꯗꯕꯅꯤ ꯋꯀꯤꯡꯁ ꯆꯠꯀꯗꯝꯕꯅꯤ ꯍꯪꯗꯤ ꯌꯥꯏ
ꯍꯧꯒꯠꯄ ꯉꯝꯒꯗ꯭ꯔꯣ
ꯄꯨꯡ ꯀꯌꯥꯗꯅꯣ
ꯄꯨꯡ ꯑꯍꯨꯝ ꯃꯈꯥꯏ ꯑꯋꯥꯏꯗ
ꯉꯝꯃꯦ ꯄꯨꯡ ꯕꯥꯔꯣ ꯃꯈꯥꯏꯗꯒꯤ ꯐꯨꯠꯕꯣꯜ ꯌꯦꯡꯉꯅꯤ ꯑꯗꯨꯒ ꯂꯣꯏꯕꯗ ꯑꯅꯤꯒꯨꯝꯕꯗꯤ ꯇꯥꯔꯅꯤ ꯌꯥꯏꯗ ꯨꯝ ꯄꯨꯡ ꯀꯌꯥꯔꯛꯇꯕ ꯑꯗꯨꯒ
ꯃꯉꯥꯗꯥ ꯍꯜꯂꯛꯀꯗꯕꯅꯤ ꯀꯩꯅꯣ
ꯍꯣꯏ ꯌꯥꯏꯅꯦꯔꯣ ꯆꯠꯀꯗꯕꯅꯤ ꯌꯥꯏꯅꯤ ꯆꯠꯁꯤꯅꯦ
ꯎꯝ
ꯐꯒꯤ ꯅꯠꯇꯦ ꯑꯁꯦꯡꯕꯩꯅꯦ ꯁꯤꯗꯤ ꯀꯩꯅꯣ ꯇꯧꯕꯒꯤ ꯅꯠꯇꯦ ꯐꯣꯟ ꯇꯧꯕꯒꯤ ꯅꯠꯇꯦꯀꯣ ꯍꯌꯦꯡ ꯑꯁꯤꯁꯦ ꯃꯁꯔꯤ ꯆꯠꯠꯇꯔꯦ
ꯍꯣꯏ ꯍꯣꯏ
ꯑꯗꯨꯗꯤ ꯑꯁꯦꯡꯕꯩ ꯌꯥꯎꯒꯦꯅꯦ ꯐꯨꯠꯕꯣꯜ ꯌꯦꯅ ꯍꯜꯂꯥꯎꯄꯒ ꯌꯥ ꯆꯥꯟꯅꯅꯤ
ꯐꯨꯠꯕꯣ ꯌꯦꯡꯂꯡꯨꯔꯒ
ꯍꯥꯥ
ꯐꯨꯠꯕꯣꯜ ꯌꯦꯡꯉꯨꯔꯒꯔ
ꯄꯨꯕꯣꯅ ꯍꯥꯜꯑꯒ ꯅꯪꯅꯤ
ꯎꯝ ꯅꯪꯕ ꯌꯥꯏ
ꯍꯣꯏ ꯑꯗꯨꯗꯤ ꯍ ꯑꯗꯨꯃꯥꯏꯅ ꯇꯧꯔꯒ ꯉꯁꯤ ꯐꯨꯠꯕꫭꯜꯗꯣ ꯀꯅꯥ ꯀꯅꯥ ꯂꯝ ꯂꯩꯖꯥꯠꯅꯣ ꯀꯩ ꯄꯣꯔꯇꯨꯒꯜꯒ ꯁ꯭ꯄꯦꯟꯒ ꯍꯥꯏꯕ꯭ꯔꯥ ꯀꯩꯅꯣꯝ ꯍꯥꯏꯕꯅꯤꯅꯦ
ꯄꯨꯡ ꯑꯃ ꯃꯈꯥꯏꯗ ꯄꯣꯔꯇꯨꯒꯜꯗ ꯏꯁꯄꯦꯟꯒ ꯂꯩ
ꯑꯍꯨꯝꯃꯈꯥꯏ ꯗꯍꯥꯏꯕ
ꯑꯃ ꯃꯈꯥꯏ
ꯍꯣꯏ ꯑꯃ ꯃꯈꯥꯏꯅꯦ ꯑꯩꯁꯦ ꯕꯥꯔꯣ ꯃꯈꯥꯏꯅꯦ ꯕꯥꯔꯣ ꯃꯈꯥꯏ ꯍꯥꯏꯕ꯭ꯔ ꯀꯩꯔꫭꯝ ꯍꯥꯏꯕꯅꯦ ꯕꯥꯔꫭ ꯃꯈꯥꯏ ꯍꯥꯏꯕꯔ ꯀꯩꯅꫭꯝ ꯇꯧꯕꯅꯦ ꯋꯥꯔꯤ ꯁꯥꯟꯅꯅꯕꯁꯤ ꯁꯨꯝ ꯂꯩꯩ ꯁꯥꯟꯅꯛꯇ꯭ꯔꯦ ꯀꯩꯁꯥꯟꯅꯟꯁꯤꯒꯦ
ꯀꯩꯅꯣ ꯋꯥꯔꯤꯒꯤ ꯋꯥꯔꯤ ꯉꯥꯛꯇꯅꯤ ꯀꯩꯅꯣ ꯀꯔꯤꯒꯤ ꯂꯩꯇꯕ ꯂꯩꯇꯕ ꯌꯥꯔꯣꯏ ꯄꯨꯊꯣꯔꯛꯎ ꯑꯁ ꯁꯥꯟꯅꯅꯤꯡꯗꯦꯍꯦ ꯀꯔꯤꯅꯣ ꯑꯉꯥꯡ ꯃꯥꯏ ꯇꯥꯏꯞꯇ
ꯎꯅꯤꯛ ꯀꯩꯁꯥꯟꯖꯦ ꯍꯥꯏꯅꯣ
ꯈꯪꯗꯦ
ꯈꯜꯣ ꯈꯜꯣ ꯈꯜꯣ ꯈꯂꯣ